ꯍꯂꯣ ꯍꯂꯣ
ꯑ
ꯃꯔꯔꯤꯕ꯭ꯔ
ꯅꯨꯡꯉꯥꯏꯥꯏꯌꯦ ꯅꯪꯒꯤ
ꯑꯗꯨ ꯆꯥꯔꯔꯕꯣ
ꯆꯔꯦ ꯅꯣꯏꯗꯤ ꯆꯥꯔꯔꯕꯣ
ꯆꯥꯗ꯭ꯔꯤꯌꯦ ꯑꯩꯈꯣꯏꯗꯤ ꯏꯟꯁꯥꯡ ꯊꯣꯡꯗ꯭ꯔꯤꯌꯦ ꯏꯟꯁꯥꯡ ꯊꯣꯡꯅꯤꯡꯉꯥꯏ ꯂꯩꯇꯦ ꯄꯩꯁꯥ ꯄꯤꯌꯣ
ꯑꯁ ꯑꯩꯈꯣꯏ ꯑꯩꯁꯨ ꯂꯩꯗꯦꯅꯦꯍꯦ ꯑꯗꯨꯗꯣ ꯅꯪꯁꯦ ꯍꯟꯗꯛ ꯎꯗꯕ ꯀꯨꯏꯔꯦ ꯀꯩ ꯀꯩ ꯇꯧꯔ ꯂꯩꯔꯦ
ꯁ ꯑꯩꯈꯣꯏꯗꯤ ꯊꯕꯛ ꯌꯥꯝꯕꯅꯤꯅ ꯆꯠꯊꯣꯛ ꯆꯠꯁꯤꯟ ꯁꯪꯗꯔꯦ
ꯊꯕꯛ ꯌꯥꯝ ꯆꯤꯟꯕ ꯃꯥꯜꯂꯦꯀ
ꯆꯤꯟꯗ꯭ꯔꯔꯤꯗꯤ ꯑꯩꯈꯣꯏꯗꯤ ꯌꯦꯟꯁꯥꯡ ꯍꯥꯎꯕ ꯆꯥꯅꯤꯡꯕꯒꯤ ꯀꯣ ꯅꯪꯉꯣꯟꯗ ꯄꯩꯁꯥ ꯂꯩꯗꯤ ꯈꯔ ꯊꯥꯔꯛꯑꯣ ꯍꯥꯏꯕꯣ ꯑꯗꯨꯗ
ꯀꯩꯊꯣꯏꯗ ꯑꯩꯉꯣꯟꯗꯁꯨ ꯑꯁ ꯅꯣꯏ ꯌꯦꯟꯒ ꯌꯥꯝ ꯂꯩꯑꯦ ꯍꯥꯏꯅ ꯇꯥꯔꯤꯅꯦ ꯑꯩꯅ ꯇꯥꯕꯗꯤ ꯉꯥꯅꯨꯒ ꯌꯥꯝ ꯂꯩ ꯍꯥꯏꯅ ꯅꯅꯣꯒꯨꯝꯕ ꯌꯥꯝꯃꯩꯌꯦ ꯍꯥꯏꯅꯤꯅꯣ
ꯅꯅꯨ ꯁꯥꯟ ꯇꯋꯥ ꯌꯦꯗꯤ ꯁꯥꯟꯉꯦ ꯅꯣꯏꯗ ꯂꯩꯔꯗꯤ ꯄꯤꯌꯨꯅ ꯄꯩꯁꯥ ꯄꯤꯒꯦ ꯀꯩꯅꯣ ꯅꯣꯏꯗꯤ ꯌꯦꯏ ꯌꯥꯝ ꯂꯩ ꯍꯥꯏꯗꯥ
ꯑꯩꯈꯣꯏ ꯌꯦꯟꯁꯨ ꯆꯔꯥ ꯐꯥꯗꯕ ꯃꯥꯜꯂꯦ ꯑꯗꯨꯅꯤ ꯌꯥꯝ ꯄꯤꯛꯑꯦ ꯂꯩꯇꯦ ꯑꯩꯈꯣꯏꯁꯨ ꯂꯣꯏ ꯆꯥꯈ꯭ꯔꯦ
ꯑ ꯆꯥꯅꯤꯡꯗꯕ ꯍꯥꯏꯅ
ꯑꯁ ꯑ ꯅꯣꯏꯗꯗꯤ ꯇꯧꯕ ꯂꯩꯕ꯭ꯔꯣ
ꯂꯩꯇꯕꯒꯤ ꯅꯪꯉꯣꯟꯗ ꯍꯪꯉꯤꯅꯦ ꯑꯩꯈꯣꯏꯗ ꯂꯩꯅꯤ ꯅꯪꯉꯣꯟꯗ ꯍꯪꯉꯣꯏ ꯀꯔꯤ ꯀꯔꯤꯅꯣ ꯉꯥ ꯑꯀꯪꯕꯒꯨꯝꯕ ꯁꯥ ꯑꯀꯪꯕꯒꯨꯝꯕ ꯂꯩꯗꯤ ꯄꯨꯔꯛꯃꯤꯅ ꯑꯁ ꯆꯥꯡꯟꯁꯥꯡꯁꯦ ꯌꯥꯗ꯭ꯔꯦ ꯍꯟꯗꯜꯁꯤꯦ ꯏ ꯆꯥꯁ ꯍꯥꯇꯔꯦꯗꯤ ꯏ ꯅꯥꯅꯤ ꯀꯣꯃꯒ
ꯑꯁ ꯅ ꯅꯣꯏꯒꯤ ꯍꯦꯟꯅ ꯍꯥꯎꯗꯕ ꯃꯥꯜꯂꯦ ꯑꯩꯈꯣꯏꯁꯦ ꯌꯥꯗꯦ ꯍꯟꯗꯛꯁꯤ ꯁꯠꯄꯝ ꯃꯥꯒꯅꯤ ꯇ ꯍꯥꯏ ꯀꯦꯦ
ꯑ ꯑꯗꯨ ꯆꯥꯅꯤꯡꯗꯕ ꯑꯩꯅ
ꯗꯗꯥꯗꯤ ꯏ ꯁꯥꯥ ꯀꯩꯅꯩꯅ
ꯑꯁ ꯅꯣꯏ ꯅꯤꯡꯗꯕꯗꯣ ꯑꯩꯅ
ꯎ
ꯁ꯭ꯂꯤꯝ ꯇꯧꯕꯅꯦ ꯁ꯭ꯂꯤꯝ ꯇꯧꯅꯤꯡꯉꯥꯏ ꯐꯤꯒꯔ ꯁꯦꯝꯔꯤꯕꯅꯦ ꯀꯩꯅꯣ ꯗꯥꯔ ꯆꯥꯗꯤ ꯌꯥꯔꯔꯣꯏ
ꯑꯁ ꯌꯥꯝ ꯁꯦꯝꯕ ꯃꯥꯜꯂꯦ ꯀꯥꯟꯗ ꯑꯩꯗꯤ ꯑꯁ ꯐꯤꯒꯥꯏꯕ ꯐꯕ ꯐꯖꯕꯅꯦ ꯑꯁ ꯑꯟꯗꯗꯤ ꯀꯨꯝꯗꯕ ꯌꯥꯕ ꯃꯥꯜꯂ
ꯑꯗꯣ ꯍꯥꯏꯅꯈ꯭ꯔꯣ ꯀꯨꯝꯅꯁꯤꯅꯦ ꯂꯧ ꯆꯥꯄ ꯇꯜꯂꯦ ꯑꯣ ꯌꯥꯝꯂꯣꯝꯗꯣ ꯀꯨꯝꯅꯤꯡꯉꯥꯏ ꯍꯥꯏꯔꯣꯕ ꯈꯪꯅꯕ ꯂꯩꯔꯗꯤ ꯍꯥꯏ ꯍꯥꯏꯕꯤꯌꯣ
ꯑꯣ ꯍꯥꯏꯅꯒꯦ ꯑꯩꯒꯤ ꯏꯌꯥꯝꯕꯗꯣ ꯑꯜꯕꯝ ꯀꯨꯝꯕꯅꯦꯕ ꯑꯗꯨꯗ ꯍꯥꯏꯅꯕꯤꯌꯦꯦ
ꯅꯣꯏ ꯌꯥꯝꯃꯒꯗꯤ ꯌꯥꯎꯅꯤꯡꯗꯦ ꯅꯣꯏ ꯌꯥꯝꯃꯗ
ꯑꯁ ꯄꯞꯅꯤꯒꯩꯅꯣ ꯃꯥꯗꯤ ꯌꯥꯝ ꯐꯥꯎꯈ꯭ꯔꯕꯅꯦ ꯀꯨꯝꯕꯅ ꯏꯌꯥꯝꯕꯒ ꯃꯔꯛ ꯃꯔꯛ ꯔꯁꯤ ꯌꯥꯝꯅ ꯌꯥꯣ ꯃꯂ ꯍ ꯃꯥꯒ ꯀꯨꯝꯃꯣ ꯃꯨꯠꯇ꯭ꯔꯣ ꯃꯨꯔꯒꯔ ꯁꯤ ꯌꯥꯝ ꯂꯩꯔ ꯃꯥꯂꯌꯦꯦ
ꯃꯃꯅ ꯏꯗꯤ ꯇꯜꯦꯗꯤ ꯀꯕꯨꯀꯤ
ꯃꯨꯕ ꯅꯠꯇꯦꯗ ꯑꯁ ꯆꯞ ꯆꯥꯕꯅꯤ ꯀꯨꯝꯃꯣ ꯃꯥꯒ ꯄꯅꯤꯟꯕꯥꯅꯤ
ꯑꯗꯨ ꯍꯥꯏꯅꯔꯣꯅ ꯍꯥꯏꯅꯗ꯭ꯔꯦꯗꯤ ꯀ ꯃꯥꯏ ꯀꯨꯝꯗꯦꯕ
ꯑ ꯑ ꯍꯥꯏꯅꯒꯦ ꯃꯥꯒ ꯁꯤ ꯁꯇꯤꯡꯒꯦ ꯃꯆꯥ ꯀꯈꯤꯕꯅꯦꯕꯀꯣ ꯃꯥ ꯍꯜꯂꯛꯗꯤ ꯑꯩ ꯍꯥꯏꯕꯤꯒꯦ ꯃꯣꯏ ꯗꯥꯏꯔꯦꯛꯇꯔꯁꯨ ꯃꯒꯤ ꯗꯥꯏꯔꯦꯛꯇꯔꯁꯨ ꯌꯥꯝ ꯐꯩ ꯍꯥꯏꯕꯅꯦ
ꯁꯥ ꯁ ꯍꯣꯠꯅꯔꯤꯕ꯭ꯔꯅ ꯍꯧꯖꯤꯛ ꯅꯨꯡꯗꯥꯒꯤꯦ
ꯍꯣꯏ ꯅꯨꯡꯗꯥꯡꯪꯒꯤꯦ
ꯀꯟꯗꯥꯏꯗꯒꯤ ꯍꯧꯖꯤꯛ ꯍꯣꯔꯦꯟ ꯇꯨꯝꯂꯝꯗꯥꯏꯗ ꯆꯥꯛ ꯂꯥꯡꯝꯅꯤ
ꯇꯥꯃꯣꯏꯅꯦ ꯑꯩꯈꯣꯏꯗꯤ ꯉꯟꯅꯁꯨ ꯇꯨꯝꯕꯅꯤ ꯄꯨꯡ ꯇꯔꯦꯠ ꯇꯥꯗꯤ ꯇꯨꯝꯈꯣꯏꯅꯤ ꯑꯩꯈꯣꯏꯗꯤ
ꯊꯨꯝꯝꯂꯝꯗꯥꯏꯗ ꯆꯥꯛ ꯆꯥꯛ ꯥ ꯑꯃꯒ ꯑꯃꯒ ꯊꯣꯡꯉꯤꯅꯤꯀꯣ ꯅꯪꯗꯤ ꯊꯕꯛ ꯌꯥꯝꯅꯤꯉꯥꯏ ꯇꯧꯕꯅꯣ ꯑꯣ ꯊꯕꯛ ꯇꯧꯀꯥꯟꯗ ꯑꯃꯈꯛꯇ ꯇꯧꯅꯤꯡꯉꯥꯏ ꯇꯧꯔꯣ ꯑꯗꯨꯗꯤ
ꯅꯣꯏꯗꯤ ꯊꯦꯡꯅ ꯇꯨꯝꯈꯨꯔꯅꯦꯈꯣꯏꯗꯤ ꯉ ꯇꯨꯝꯃꯦꯦꯅꯀꯣ
ꯆꯤꯟꯊꯤꯡꯗ ꯅꯣꯏꯅꯦ ꯊꯦꯡꯅ ꯇꯣꯝꯃꯤꯁꯦ ꯕꯣꯜ ꯌꯦꯡꯉꯦ ꯑꯗꯨ ꯑꯗꯥ ꯅꯣꯏꯗꯤ ꯇꯧꯋꯦ ꯑꯩꯈꯣꯏꯗꯤ ꯕꯣꯜꯁ
ꯁꯤꯗꯤ ꯕꯣꯏ ꯌꯦꯡꯅꯕ ꯀꯨꯏꯔꯦ ꯕꯣꯏ ꯌꯦꯡꯗ꯭ꯔꯦ ꯑꯩꯈꯣꯏꯗꯤ
ꯑꯣ ꯌꯦꯡꯕ ꯉꯝꯗ꯭ꯔꯦ ꯑꯍꯟ ꯑꯣꯏꯈ꯭ꯔꯦꯅ ꯇꯨꯝꯗ꯭ꯔꯗꯤ ꯌꯥꯗꯕꯗꯣ ꯇꯨꯝꯗ꯭ꯔꯗꯤ ꯑꯩꯈꯣꯏꯗꯤ ꯅꯥꯒꯦ ꯇꯧꯔꯤꯕ ꯑꯗꯨꯅ ꯐꯖꯅ ꯇꯨꯝ ꯇꯥꯑꯝꯅꯤ ꯑꯩꯈꯣꯏꯗꯤ
ꯅꯪꯁꯨ ꯌꯦꯡꯉꯇ ꯍꯥꯏꯗ
ꯌꯦꯡꯗꯦ ꯑꯩ ꯕꯣ ꯑꯃ ꯐꯥꯎ ꯌꯦꯡꯗꯦ ꯅꯍꯥꯟꯗꯤ ꯌꯦꯡꯉꯦ ꯑꯗꯣ ꯍꯥꯎ ꯀꯥꯟꯗ ꯍꯥꯥꯎ ꯇꯧꯀꯥꯟꯗ ꯑꯩ ꯇꯨꯝꯕ ꯆꯠꯂꯦ ꯌꯦꯡꯕ ꯉꯝꯗꯦ ꯄꯨꯡ ꯇꯔꯥ ꯇꯔꯥ ꯃꯈꯥꯏ ꯑꯗꯨꯋꯥꯏ ꯑꯗꯨꯗ ꯌꯦꯡꯉꯦꯕ ꯑꯗꯨꯗ ꯌꯦꯡꯕ ꯉꯝꯗꯕ ꯀꯡꯂꯗ
ꯅꯣꯏ ꯀꯥꯡꯒꯨ ꯅꯪ ꯅꯃꯥꯟꯅꯕ ꯅꯃꯥꯟꯕꯤꯁꯤꯡ ꯌꯥꯝ ꯌꯥꯝ ꯂꯥꯛꯑꯦ ꯍꯥꯏꯅ ꯄꯣꯛꯛꯦꯅꯦ ꯍꯥꯏꯅ ꯃꯣꯏꯗ ꯀꯩ ꯀꯩ ꯑꯣ ꯊꯣꯡꯒ ꯆꯥꯒ ꯅ ꯏ ꯅ ꯍꯥꯏꯅ ꯇꯥꯏꯔꯃꯅ ꯄꯥꯈꯪ ꯐꯖꯥ ꯐꯖꯥ
ꯋꯥꯈꯜ ꯐꯖꯕ ꯂꯩꯇꯕꯗꯣ ꯅꯝꯕꯔ ꯄꯤꯔꯛꯑꯣ ꯑꯩ ꯀꯣꯜ ꯇꯧꯒꯦ ꯋꯥꯅꯤꯗ
ꯍꯂꯣ ꯅꯪ ꯅꯪ ꯅꯣꯏꯗ ꯅꯪ ꯅꯃꯥꯟꯅꯕꯁꯤꯡ ꯐꯖ ꯐꯖꯕ ꯌꯥꯝ ꯂꯥꯛꯑꯦ ꯍꯥꯏꯅ ꯇꯥꯏꯔꯒ ꯑꯩꯅ ꯇꯥꯔꯒꯦ
ꯇꯥꯗꯤ ꯇꯥꯗꯕꯨꯅꯤ ꯑꯣ ꯑꯩꯗꯤ ꯈꯪꯗꯕ ꯋꯥꯔꯤꯕꯨꯗꯤ ꯇꯥꯔꯕꯅꯤꯅ ꯋꯥꯔꯤꯗꯤ ꯌꯥꯝꯅ ꯑꯗꯨꯅꯅꯤ
ꯂꯩ ꯌꯥꯝꯅꯤꯗ ꯅꯣꯏꯗꯤ ꯁꯛ ꯐꯖꯕꯅꯤꯅ
ꯍ
ꯍꯥꯥ ꯁꯤꯗꯤꯦ ꯁꯧꯒꯖꯕꯒ ꯑꯗꯨꯝ ꯂꯩꯕ꯭ꯔꯣ ꯑꯩꯈꯣꯏꯗꯤ ꯂꯩꯇꯦ
ꯩꯗꯕ ꯃꯥꯔꯦꯗ
ꯎ
ꯑꯩꯈꯣꯏꯕꯨ ꯑꯩꯈꯣꯏꯕꯨ ꯈꯪꯍꯟꯅꯤꯡꯗꯕꯒꯤ ꯐ ꯀꯩꯅꯣ ꯅꯪ ꯂꯆꯤꯟ ꯀꯤꯕ ꯃꯥꯔꯤꯦꯗ
ꯗꯤ ꯆꯤꯟꯊꯤꯕ ꯍꯩꯇꯦ ꯆꯤꯟꯊꯤꯕꯁꯨ ꯍꯩꯁꯨ ꯍꯩꯇꯦ ꯆꯤꯟꯊꯤꯕꯁꯨ ꯑꯩ ꯌꯥꯝ ꯍꯩꯅꯗꯦꯕ ꯋꯥꯏꯗꯒꯤ ꯑ ꯍꯩꯅꯗꯕꯗꯣ ꯆꯤꯟ ꯊꯤꯈꯤꯕꯗꯣ ꯑꯩꯅ ꯍꯩꯅꯗꯕꯗ
ꯍꯥꯏꯕꯗꯤꯣ ꯍꯥꯏ ꯆꯤꯡꯁꯤꯤꯀ ꯂꯩ ꯍꯥꯏꯌꯦ ꯆꯨꯝ꯭ꯔꯣ
ꯆꯨꯝꯗꯦ ꯅꯪꯅ ꯍꯥꯏꯔꯤꯌꯦ ꯌꯥꯝ ꯂ ꯆꯨꯝꯗꯦ
ꯆꯤꯟꯊꯗꯦ ꯍꯥꯏꯕꯁꯤꯡꯗ ꯆ ꯆꯤꯟ ꯌꯥꯝ ꯊꯤꯛꯍꯂꯦ ꯍꯥꯏꯏꯅꯦ
ꯑ ꯑꯩꯗꯤ ꯆꯦꯟꯊꯤꯅꯤ ꯈꯪꯗꯦ ꯑꯩꯗꯤ ꯆꯦꯟꯊꯤꯕ
ꯌꯥꯝ ꯐꯩꯌꯦꯅꯦ ꯑꯗꯣ ꯅꯪ ꯍꯟꯗꯛ ꯅꯪꯒꯤ ꯑꯣꯐꯤꯁꯇ ꯆꯠꯇ꯭ꯔꯕꯣ
ꯆꯠꯇꯦ ꯁꯪꯗ꯭ꯔꯦ ꯆꯠꯅꯤꯡꯉꯥꯏ ꯅꯪ ꯆꯠꯀꯦꯔꯥ
ꯑꯩꯗꯤ ꯍꯟꯗꯛ ꯑꯣ ꯁꯨꯇꯤ ꯂꯩꯌꯦ ꯑꯩꯁꯨ ꯍꯟꯗꯛ ꯁꯝꯃꯔ ꯚꯦꯀꯦꯁꯟ ꯂꯩꯌꯦ ꯅꯪ ꯑꯣꯐꯤꯁ ꯅꯣꯏ ꯑꯣꯐꯤꯁꯁꯤ ꯅꯨꯡꯉꯥꯏꯕ꯭ꯔꯣ ꯅꯣꯏ ꯑꯣꯐꯤꯁꯁꯤ ꯅꯨꯡꯉꯥꯏꯕ꯭ꯔꯣ
ꯅꯨꯡꯉꯥꯏ ꯑꯗꯨꯅ ꯊꯕꯛ ꯌꯥꯝ ꯆꯤꯂꯦ ꯑꯩꯈꯣꯏ ꯄ ꯁꯥꯔꯗꯤ ꯋꯥꯃꯟꯕꯒꯤ ꯆꯥꯅꯤꯡꯗꯕꯗꯣ
ꯑꯦꯏꯗ ꯅꯣꯏ ꯑꯣꯐꯤꯁꯇꯤ ꯌꯥꯝ ꯅꯨꯡꯉꯥꯏ ꯍꯥꯏꯅ ꯀꯥꯏꯗ ꯁꯤꯒ ꯊꯝ ꯌꯥꯏꯅ ꯅꯣꯏꯗꯤ
ꯑꯁ ꯀꯗꯥꯏ ꯁꯤꯅꯣ ꯁꯨ ꯁꯥꯕꯣ
ꯅꯣꯏ ꯅꯣꯏ ꯅꯣꯏ ꯑꯣꯐꯤꯁ ꯅꯣꯏ ꯀꯝꯄꯅꯤ ꯃꯃꯤꯡ ꯆꯠ ꯂꯤꯗꯦꯁꯤꯗ
ꯆ ꯊ ꯆꯕꯅꯦ ꯑ ꯊꯕꯛ ꯌꯥꯝ ꯆꯤꯂꯦꯕ ꯑꯗꯨ ꯐ꯭ꯌꯨꯆꯔꯗꯤ ꯇꯟꯕ ꯑꯗꯨꯅꯅꯦ
ꯑꯣ ꯀꯝꯄ꯭ꯌꯨꯇꯔ ꯉꯂ ꯁꯤꯖꯤꯟꯅꯕ ꯑꯣꯏꯔꯝꯅꯤꯀꯣ
ꯍꯅꯦ ꯀꯣꯏꯀꯝ ꯊ ꯇ ꯄꯥꯏ ꯀ ꯄꯥꯏꯗꯨ ꯋꯥ
ꯀꯝꯄ꯭ꯌꯨꯇꯔ ꯄꯥꯏꯔꯗꯤ ꯌꯥꯔꯦꯅ ꯀꯝꯄ꯭ꯌꯨꯇꯔ ꯈꯛꯇ ꯄꯥꯏꯔꯒ ꯐꯝꯃꯒꯦ
ꯊꯝꯕꯁꯨ ꯈꯣꯡ ꯅꯥꯕꯅꯦꯕ ꯆꯠꯊꯣ ꯆꯁꯦ ꯋꯥꯣꯀꯤꯡ ꯆꯂꯤꯗ ꯍꯛꯆꯥꯡ ꯐꯕꯅꯦ ꯐꯝꯕ ꯇꯨꯝꯕꯁꯦ ꯍꯛꯆꯥꯡ ꯐꯠꯇꯕꯅꯦ ꯂꯥꯏꯅꯥ ꯂꯥꯛꯄꯅꯦ ꯑꯣ
ꯑꯗꯣ ꯅꯣꯏꯗꯤ ꯐꯤꯋꯒꯨꯝꯕ ꯑꯗꯨꯝ ꯆꯠꯂꯦ ꯍꯥꯏꯅꯇꯥꯗ ꯃꯄꯥꯟꯗ ꯑꯗꯨꯝ ꯇ꯭ꯔꯤꯞꯒꯨꯝꯕ ꯆꯠꯂꯦ ꯍꯥꯏꯅ ꯣꯏꯗꯤꯦ ꯅꯩꯅꯣꯏ
ꯆꯠꯇꯦ ꯀꯅꯥꯅ ꯍꯥꯏꯕ꯭ꯔꯥ ꯄꯪꯈꯥꯏꯗ ꯍꯥꯏꯖꯤꯔꯤꯌꯦ ꯅꯣꯏꯁꯨ
ꯅꯣꯏ ꯑꯣꯐꯤꯁꯇ ꯀꯩꯅꯣ ꯑꯩꯒ ꯈꯪꯅꯕ ꯑꯃ ꯂꯩꯌꯦ ꯏꯃꯥꯟꯅꯕꯤ ꯐꯖꯕꯅꯤꯗ ꯏꯃꯥꯟꯕꯤꯅꯤꯗ ꯃꯥꯅ ꯍꯥꯏ ꯑꯩꯈꯣꯏ ꯑꯣꯐꯤꯁꯁꯤ ꯀꯩꯅꯣ ꯗꯤꯁꯦꯝꯕꯔꯒꯨꯝꯕ ꯂꯥꯛꯑꯗꯤ ꯇ꯭ꯔꯤꯞꯀꯨꯝꯕ ꯆꯠꯂꯦ ꯁꯤꯂꯣꯡꯅꯒꯨꯝꯕ ꯆꯠꯂꯦ ꯑꯅꯤ ꯌꯥꯝ ꯍꯥꯏꯗ ꯃꯥ
ꯎꯝ ꯎ ꯅꯣꯏ ꯄꯥꯈꯪ ꯐꯖꯕ ꯂꯩꯌꯦ ꯑꯗ ꯈꯪꯅꯔꯨꯅ ꯌꯥꯝ ꯐꯕꯅꯤ ꯃꯥꯗꯤ ꯄꯩꯁꯥ ꯄꯥꯏꯕꯅꯤ ꯆꯤꯟꯖꯥꯎ ꯄꯥꯏꯕꯅꯤ ꯃꯥꯗꯤ ꯄꯨꯔꯥ ꯑꯣꯐꯤꯁꯔꯅꯦꯕ
ꯌꯥꯔꯦ ꯅꯪ ꯑꯣꯏꯅ ꯈꯪꯅꯔꯣꯗ
ꯑꯩꯗꯤ ꯈꯪꯅꯅꯤꯡꯗꯕꯗꯣ ꯅꯪꯉꯣꯟꯗ ꯈꯪꯍꯟꯅꯤꯡꯕꯗꯣ ꯅꯣꯏ ꯅꯣꯏ ꯌꯦꯡ ꯅꯣꯏ ꯎꯔꯗꯤ ꯑꯁ ꯌꯥꯝ ꯆꯥꯛꯅꯤꯀꯣ ꯑꯗꯨ ꯄꯩꯁꯥ ꯌꯥꯝ ꯄꯥꯏ ꯄꯥꯏꯕꯅꯦꯕ ꯁꯦꯟꯖꯥꯎ ꯄꯥꯏꯕꯅꯦꯕ ꯑꯩꯗꯤ ꯑꯩꯗꯤ ꯑꯗꯨꯒꯨꯝꯕꯗ ꯄꯥꯝꯖꯗꯦ ꯑꯁꯤꯒꯨꯝꯕꯗꯣ ꯑꯗꯨꯒꯨꯝꯕꯗꯣ ꯏꯟꯇꯔꯦꯁ ꯂꯩ
ꯑꯣ ꯀꯔꯤꯒꯨꯝꯕ ꯄꯥꯝꯕ꯭ꯔꯣ ꯅꯪꯗꯤ
ꯍꯥꯏꯗꯤ ꯑꯦꯟꯁꯥꯡ ꯍꯥꯎꯕ
ꯑꯗꯣ ꯃꯉꯣꯟꯗ ꯏꯟꯁꯥꯡ ꯍꯥꯎꯕ ꯂꯩꯍꯜꯂꯨꯅ
ꯂꯩꯕꯤꯅꯦ ꯃꯥꯁꯨ ꯑꯩꯉꯣꯟꯗ ꯑꯩ ꯍꯥꯏꯗꯁꯨ ꯄꯤꯌꯦꯕ ꯑꯗꯣ ꯑꯩ ꯇꯟꯕ
ꯗꯤ ꯌꯥꯏꯅ ꯏꯟꯁꯥꯡ ꯑꯍꯥꯎꯕ ꯄꯤꯔꯤ ꯀꯩꯃꯨꯛ ꯋꯥꯠꯂꯤ ꯅꯪ ꯏꯟꯁꯥꯡ ꯟꯍꯥꯎꯕ ꯄꯥꯝꯕ ꯅꯠꯇ꯭ꯔꯣ
ꯑꯦ ꯅꯣꯏꯗꯤ ꯑꯍꯥꯎ ꯑꯍꯥꯎꯕꯥ ꯂꯩꯔ ꯄꯤꯊꯣꯛꯇꯦ ꯅꯣꯏꯗꯤ ꯄꯩꯁꯥꯥ ꯄꯥꯏꯔꯒꯥ ꯍꯟꯗꯛ ꯃꯔꯛꯁꯦ ꯑꯩꯁꯦ ꯎꯄꯥꯏ ꯂꯩꯖꯗꯕꯒꯤ ꯅꯪꯉꯣꯟꯗ ꯍꯥꯏꯔꯤꯕꯅꯦ ꯏꯟꯁꯥꯡ ꯑꯍꯥꯎꯕ ꯂꯩꯗꯤ ꯄꯨꯔꯥ ꯍꯣꯔꯦꯟ ꯆꯥꯅꯤꯡꯉ ꯍꯧꯖꯤꯛ ꯀꯔꯤꯒꯤ ꯏꯟꯁꯥꯡ ꯊꯣꯡꯁꯤꯔ ꯈꯥꯡꯗ꯭ꯔꯦ ꯑꯩꯁꯦ
ꯑꯣ ꯑꯣ ꯑꯣ ꯑꯗꯣ ꯑꯩꯈꯣꯏꯗ ꯌꯦꯡ ꯈꯔꯗꯤ ꯂꯩꯕꯅꯦ ꯍꯌꯦꯡ ꯊꯥꯔꯛꯀꯦꯀꯣ ꯑꯗꯣ
ꯍꯌꯦꯡ ꯅꯠꯇꯦ ꯍꯧꯖꯤꯛ ꯊꯥꯔꯛꯇꯣꯏꯅꯦ
ꯍꯧꯖꯤꯛꯇꯤ ꯊꯦꯡꯒꯔꯦ ꯍꯌꯦꯡꯗꯣ ꯇꯔꯥꯒꯨꯝꯕ ꯊꯥꯔꯛꯑꯒꯦ ꯌꯥꯕ ꯅꯠꯇ꯭ꯔꯣ
ꯇꯔꯥ ꯈꯛꯇ ꯌꯥꯗ꯭ꯔꯣ ꯑꯗꯨ ꯑꯗꯨ ꯇꯔꯥꯗꯣ ꯆꯥꯕ ꯂꯣꯏꯔꯗꯤ ꯑꯃꯨꯛ ꯍꯥꯏꯔꯛꯑꯣ ꯑꯃꯨꯛ ꯊꯥꯔꯀꯦ
ꯑꯩꯗꯤ ꯍꯧꯖꯤꯛ ꯄꯥꯝꯂꯤꯕꯅꯤ ꯍꯧꯖꯤꯛ ꯍꯌꯦꯡꯒꯤꯗꯤ ꯊꯥꯒꯅꯨ ꯍꯧꯖꯤꯛ ꯍꯧꯖꯤꯛ ꯍꯥꯏꯔꯤꯕꯅꯤ
ꯍꯣꯏ ꯍꯧꯖꯤꯛ ꯇ꯭ꯔꯥꯏ ꯇꯧꯒꯦꯀꯣ ꯐꯪꯉꯗꯤ ꯑꯩꯒꯤ ꯗ꯭ꯔꯥꯏꯚꯔꯗ ꯊꯥꯍꯟꯒꯦ
ꯆꯪꯂ ꯂꯥ ꯑꯣꯏꯣꯏꯗ꯭ꯔꯣ
ꯑꯩꯗꯤ ꯂꯥꯛꯑꯣꯏꯗꯥ ꯑꯩꯗꯤ ꯊꯕꯥꯛ ꯂꯩꯑꯦ
ꯑꯁ ꯊꯕꯛꯗꯤ ꯊꯕꯛ ꯉꯥꯛꯇꯅꯦ ꯅꯪꯖꯨ ꯂꯩꯕ꯭ꯔꯥ ꯂꯩꯇꯕ꯭ꯔꯥ ꯈꯪꯗꯦ ꯑꯃꯨꯛ ꯍꯥꯏꯔꯤ ꯊꯕꯛ ꯊꯕꯛ ꯊꯕꯛ ꯊꯕꯛꯅ ꯊꯤꯟꯕ꯭ꯔꯣ
ꯅꯣꯏ ꯉꯥꯏꯥꯛꯇ ꯊꯕꯛ ꯁꯨꯒꯗ꯭ꯔꯥ ꯂꯩꯒꯗ꯭ꯔꯣ ꯑꯩꯈꯣꯏꯁꯨ ꯊꯕꯛ ꯂꯩꯅꯦ ꯀꯩꯅꯦ ꯑꯩꯈꯣꯏꯁꯨ ꯃꯤꯅꯦ ꯍꯣꯏꯕꯨ ꯈꯨꯠꯇ ꯍꯥꯥꯝꯃꯥꯒ ꯇꯥꯏꯄ ꯇꯥ ꯟꯗꯨ ꯑꯣꯏꯔꯁꯨ ꯑꯩꯈꯣꯏꯁꯨ ꯑꯩꯈꯣꯏꯁꯨ ꯊꯕꯛ ꯁꯨꯔꯒ ꯆꯥꯔꯤꯅꯤꯅꯦ ꯑꯩꯈꯣꯏꯕꯨ ꯈꯨꯠ ꯈꯛꯇ ꯍꯥꯝꯃꯒ
ꯁꯨꯗ꯭ꯔꯕ꯭ꯔꯥ ꯈꯜꯂꯤꯕ꯭ꯔꯥ ꯁꯨꯔꯤ ꯁꯨꯔꯕ꯭ꯔꯣ ꯑꯗꯣ ꯊꯕꯛ ꯁꯨꯕ ꯃꯤ ꯅꯠꯇꯤꯍꯦ ꯅꯣꯏꯗꯤ ꯃꯥꯟꯗꯤꯌꯦ ꯌꯥꯝ ꯅꯥꯟꯅ ꯌꯥꯝ ꯀꯦꯅ ꯂꯩꯔꯤꯗꯣ ꯀꯃꯥꯏꯅ ꯊꯕꯛ ꯁꯨꯔꯤꯕ꯭ꯔꯣ ꯅꯣꯏꯗꯤ
ꯁꯪꯖꯗꯦ ꯑꯩꯈꯣꯏꯗꯤ ꯀꯦꯕꯒ ꯁꯪꯖꯗꯦ ꯀꯦꯕꯒ ꯁꯪꯖꯗꯦ
ꯐꯖꯕꯗꯣ ꯀꯦꯗꯕꯒꯤꯔꯥ ꯅꯣꯏꯗꯤ ꯎꯝ ꯅꯣꯏ ꯅꯥꯁꯛ ꯅꯇꯧ ꯌꯥꯝ ꯐꯖꯏ
ꯅꯣꯏꯅꯥ ꯍꯦꯂꯤꯗ
ꯁ ꯀꯣꯏꯗꯤ ꯑꯣꯏꯔꯦ ꯐꯖꯅꯤꯡꯉꯥꯏ ꯑꯣꯏꯗ꯭ꯔꯦ ꯑꯩꯈꯣꯏꯗꯤ ꯅꯣꯏꯗꯤ ꯌꯥꯝ ꯐꯖꯩ ꯌꯥꯝ ꯁ꯭ꯂꯤꯝ ꯇꯧꯋꯦ ꯌꯥꯝ ꯐꯤꯒꯔ ꯇꯥꯏꯌꯦ ꯑꯁ ꯃꯤ ꯏꯅꯥꯌꯦꯡ ꯀꯥꯟꯅ ꯋꯥꯎ ꯍꯥꯏꯕꯅꯤ
ꯅꯣꯏꯕꯨꯅꯤ ꯃꯤꯅ ꯉꯥꯎꯖꯩꯁꯦ ꯏꯈꯣꯏ ꯂꯩꯀꯥꯏꯗ ꯂꯩꯕ ꯅꯨꯄꯥꯁꯤꯡ ꯌꯥꯗꯣꯏꯅꯤ ꯑꯁ ꯅꯪꯒꯤ ꯐꯣꯇꯣꯒꯀꯣ ꯑꯞꯂꯣꯗ ꯇꯧꯕ ꯌꯥꯗ꯭ꯔꯦ ꯑꯩꯒꯤ ꯀꯟꯇꯦꯛꯁꯤꯡꯗꯣ ꯑꯗꯨ ꯅꯨꯄꯤꯗꯣ ꯑꯗꯨꯝꯥꯏ ꯍꯥꯏꯔꯣ ꯅꯝꯕꯔ ꯄꯤꯌꯣ ꯅꯝꯕꯔ ꯄꯤꯌꯣ ꯌꯥꯗ꯭ꯔꯦ ꯅꯪꯒꯤ ꯐꯣꯇꯣꯒ ꯑꯞꯂꯣꯗ ꯇꯧꯕ ꯌꯥꯗꯦ ꯑꯩꯒꯤ ꯏꯁꯇꯦꯇꯁꯇ꯫
ꯅꯝꯕꯔ ꯅꯝꯕꯔꯗꯤ ꯄꯤꯔꯨꯅꯨ ꯑꯩ ꯑꯩꯩꯅ ꯄꯤ ꯑꯩꯗꯤꯀꯣ ꯐꯣꯔꯦꯟꯒꯤ ꯅꯝꯕꯔ ꯑꯃ ꯂꯩꯌꯦ ꯑꯗꯨ ꯄꯤꯒꯦ ꯅꯉꯣꯟꯗ ꯔꯦꯟꯅꯔꯒꯤ ꯑꯃ ꯅꯨꯨꯄꯥꯒꯤ ꯑꯗꯣ ꯄꯤꯒꯦ꯫ ꯍꯥꯏꯕꯗꯤ ꯃꯥꯗꯤ ꯑꯩꯉꯣꯟꯗ ꯐꯦꯁꯕꯨꯛꯇ ꯔꯤꯀ꯭ꯋꯦꯁ ꯇꯧꯕꯀꯣ ꯑꯗꯨꯅ ꯃꯁꯛꯗꯤ ꯌꯥꯝ ꯖꯦ ꯋꯥꯎ ꯒꯤ
ꯐꯣꯔꯦꯅꯔꯒꯤ
ꯅꯩꯈꯥꯏꯌꯣ ꯍꯣꯔꯦꯟ ꯑꯩ ꯅꯝꯕꯔ ꯄꯤꯔꯛꯀꯦꯀꯣ ꯑꯩꯗꯤ ꯏꯪꯂꯤꯁ ꯈ ꯈꯪꯗꯕ ꯋꯥ ꯃ ꯃꯣꯏꯗꯤ ꯏꯪꯂꯤꯁ ꯉꯥꯡꯕꯤꯅ ꯑꯩ ꯑꯩꯗꯤ ꯏꯪꯂꯤꯁ ꯈꯪꯗꯕ ꯑ ꯑꯗꯨꯅ ꯑꯩꯗꯤ ꯋꯥꯔꯤ ꯁꯥꯕ ꯃꯦꯁꯦꯁ ꯊꯥꯅꯕꯁꯦ ꯍꯩꯇꯕꯗꯣ
ꯀꯩꯅꯣ ꯅꯪ ꯏꯪꯂꯤꯁ ꯈꯪꯗꯦ ꯍꯥꯏꯅ ꯆꯤꯟꯁꯤ ꯅꯪ ꯏꯪꯂꯤꯁ ꯈꯪꯗꯗꯤ ꯑꯩꯈꯣꯏꯗꯤ ꯑꯥ ꯏꯪꯂꯤꯁ ꯇ ꯑꯣꯅꯤ ꯅꯪꯅꯗꯣ ꯑꯣ ꯏꯪꯂꯦꯟꯗ ꯆꯠꯂꯦ ꯍꯥꯏꯕꯗꯣ꯫
ꯍꯥ ꯍꯥ ꯆꯠꯇꯣꯏꯅꯦ ꯆꯠꯇꯣꯏꯅꯦ ꯏꯪꯂꯦꯟ ꯍꯥ ꯅꯦꯛꯁ ꯌꯔꯗ ꯆꯠꯅꯤ ꯑꯩꯗꯤ ꯏꯪꯂꯦꯟꯗ
ꯇꯨ ꯏꯪꯂꯦꯟꯒꯨꯝꯕ ꯆꯠ ꯑ ꯆꯠ ꯀ ꯆꯠꯅꯤꯡꯉꯥꯏ ꯄ꯭ꯂꯥꯟꯒꯨꯝꯕ ꯂꯩꯔ ꯏꯪꯂꯤꯁ ꯈꯪꯗꯦ ꯀꯥꯏ
ꯑ ꯄ꯭ꯂꯥꯟꯗꯤ ꯇꯧꯋꯦ ꯑꯗꯣ ꯑꯩ ꯋꯥꯔꯤ ꯁꯥꯕ ꯗꯣ ꯈꯔ ꯁꯣꯜꯂꯦꯕ ꯑꯗꯣ ꯈꯪꯗꯕꯗꯣ
ꯅꯣꯏꯅꯤꯅꯦ ꯑꯦ ꯏꯪꯂꯤꯁ ꯉꯥꯡꯕꯗ ꯃꯤꯡ ꯆꯠꯂꯩꯁꯦ
ꯏꯁ ꯀꯅꯥꯅ ꯍꯥꯏꯕ
ꯏꯪꯂꯤꯁ ꯍꯩ ꯗꯤ ꯌꯥꯥꯏꯅ ꯗꯨꯕꯨ
ꯗꯨ ꯅꯣꯏꯗ ꯇꯝꯒꯦ ꯍꯥꯏꯔꯤꯕꯅꯝ ꯑꯗꯨ ꯅꯨꯄꯥꯗ ꯋꯥꯔꯤ ꯁꯥꯅꯤꯡꯉꯥꯏ ꯏꯪꯂꯤꯁ ꯈꯪꯗꯕ ꯅ ꯅꯣꯏꯗ ꯇꯝꯒꯦ ꯈꯟ ꯍꯩꯕꯅꯦꯕ ꯃꯁ ꯃꯁꯛ ꯃꯁꯛ ꯃꯇꯥꯎꯗꯤ ꯋꯥꯎ ꯌꯥꯝ ꯐꯖꯕꯅꯦ
ꯑꯈꯣꯏꯗꯤ ꯏꯪꯂꯤꯖꯒ ꯂꯣꯟꯕ ꯍꯩꯇꯦ ꯅꯉꯣꯟꯗ ꯑꯣꯏꯅ ꯇꯝꯖꯒꯦ꯫
ꯑꯣꯢꯖꯨ ꯍꯩꯇꯕꯒꯤ ꯅꯉꯣꯟꯗ ꯇꯝꯒꯦ ꯇꯧꯔꯤꯕꯅꯦꯕ
ꯅꯣꯏꯗꯤ ꯍꯩꯗ ꯈꯪꯉꯤꯗ ꯏꯪꯂꯤꯁ ꯅꯨꯄꯥ ꯉꯥꯛꯇ ꯋꯥꯔꯤ ꯁꯥꯟꯅꯔꯝꯅꯤ ꯁꯦ꯫ ꯃꯩꯇꯩꯩꯂꯣꯟꯒ ꯂꯣꯏꯟ ꯀꯥꯎꯔꯝꯅꯤ ꯅꯣꯏꯗꯤ꯫
ꯃꯤꯇꯩꯔꯣꯟꯒ ꯉꯥꯡꯕ ꯉꯝꯗꯖꯗ꯭ꯔꯦ ꯑꯦꯗꯤ꯫ ꯑꯦ ꯋꯥ ꯉꯥꯡꯅꯤꯡꯉꯥꯢ ꯑꯁ